ꯇꯥꯕ꯭ꯔꯣ
ꯇꯥꯏꯌꯦ
ꯀꯃꯥꯏ ꯀꯃꯥꯏ ꯇꯧꯔꯤꯒꯦ ꯅꯨꯡꯉꯥꯏꯔꯤꯕꯣ
ꯅꯨꯡꯉꯥꯏꯔꯤ ꯅꯣꯏꯗꯤ ꯀꯃꯥꯏ ꯀꯃꯥꯏ ꯇꯧꯔꯤꯒꯦ
ꯅꯨꯡꯉꯥꯏꯔꯤꯌꯦ ꯄꯥꯎ ꯐꯥꯎꯅꯗꯕ ꯀꯨꯏꯔꯦꯗ
ꯑꯥꯎ ꯅꯣꯏꯁꯨ ꯇꯧꯔꯛꯇꯦ ꯑꯩꯁꯨ ꯇꯧꯗꯦ
ꯑꯝ
ꯑꯅꯥ ꯑꯌꯦꯛꯀꯝꯇ ꯌꯥꯎꯗ꯭ꯔꯣ
ꯑꯅꯥ ꯑꯌꯦꯛ ꯌꯥꯎꯗꯦ
ꯑꯣ
ꯀꯃꯥꯏ ꯀꯃꯥꯏꯅ ꯇꯧꯔꯤ ꯀꯥꯡ ꯃꯇꯝ ꯑꯣꯏꯔꯛꯄꯁꯤꯗ ꯅꯤꯡꯁꯤꯡꯉꯛꯏꯅꯤꯅꯦ
ꯀꯥꯡꯁꯦ ꯀꯣꯏꯕ ꯆꯠꯁꯦꯅ ꯃꯌꯥꯝꯗꯤ ꯍꯥꯏꯅꯔꯤ ꯑꯗꯣ ꯄꯥꯎ ꯌꯥꯎꯔꯛꯇ꯭ꯔꯣ
ꯑꯥꯎ ꯌꯧꯔꯛꯑꯦ ꯃꯣꯏ ꯒꯥꯔꯤꯒ ꯍꯥꯏꯈ꯭ꯔꯦ ꯃꯊꯪ ꯁꯟꯗꯦꯗ
ꯑꯥꯎ
ꯑꯩꯅ ꯁꯨꯝ ꯋꯥꯔꯤꯒꯤ ꯍꯥꯏꯔ ꯑꯁꯦꯡꯕꯩ ꯍꯥꯏꯈ꯭ꯔꯕ ꯍꯪꯕ
ꯑꯝ
ꯑꯗꯥ ꯑꯁꯦꯡꯕꯩ ꯍꯥꯏꯈ꯭ꯔꯦ ꯍꯟꯗꯛ ꯂꯥꯛꯇꯣꯏꯔꯤꯕ ꯁꯟꯗꯦꯁꯤ ꯆꯠꯁꯤꯌꯦ ꯑꯩꯅ ꯈꯔ ꯅꯛꯅ ꯆꯠꯄꯗꯤ ꯇꯜꯂꯦ ꯈꯔ ꯂꯥꯞꯅ ꯆꯠꯇ꯭ꯔꯗꯤ ꯅꯨꯡꯉꯥꯏꯇꯦ ꯍꯥꯏ ꯕꯅꯦ
ꯑꯣ
ꯑꯗꯨ ꯈꯪꯗꯦ ꯅꯣꯡ ꯃꯇꯝꯁꯤꯅ ꯃꯔꯣꯟ ꯑꯃ ꯑꯣꯏꯕꯅꯦ
ꯑꯗꯨꯅꯤꯅꯦ ꯅꯣꯡ ꯃꯇꯝꯁꯤꯗ
ꯄꯨꯔꯒ ꯆꯠꯇꯣꯏꯅꯤꯅ ꯑꯩꯈꯣꯏꯗꯪ ꯆꯠꯄ ꯑꯣꯏꯗꯤ ꯐꯕ
ꯑꯉꯥꯡ ꯌꯥꯎꯕꯁꯤꯅꯤ ꯂꯨꯔꯤꯁꯦ
ꯎꯝ ꯑꯩꯅꯕꯨꯗꯤ ꯑꯍꯣꯏ ꯍꯣꯏ ꯆꯠꯁꯦ ꯑꯉꯥꯡꯈꯩꯁꯨ ꯑꯩꯁꯨ ꯍꯟꯗꯛ ꯀꯥꯂꯦꯟ ꯁꯨꯇꯤ ꯊꯥꯕꯗꯣ ꯢꯄꯨꯋꯥ ꯅꯨꯄꯥ ꯑꯃ ꯂꯨꯍꯣꯡꯗꯅ ꯑꯉꯥꯡꯈꯩꯗꯣ ꯑꯝꯇ ꯄꯨꯍꯧꯗ꯭ꯔꯦ ꯑꯗꯨ ꯃꯣꯏꯁꯨ ꯆꯠꯅꯤꯡ ꯆꯠꯅꯤꯡꯉꯦꯅ ꯇꯧ ꯂꯩꯕ ꯑꯗꯥ ꯃꯣꯏꯅ ꯄ꯭ꯔꯣꯒꯥꯝꯗꯣ ꯑꯗꯨꯃꯥꯏꯅ ꯇꯧꯋꯦ ꯍꯥꯏꯔꯛꯄꯗꯨꯗ ꯍꯣꯏ ꯍꯣꯏꯕꯨꯗꯤ ꯍꯥꯏꯒꯤꯕꯅꯦ
ꯑꯗꯣ ꯄꯨꯂꯞ ꯄꯨꯂꯞ ꯆꯠꯄꯤꯔꯁꯤ ꯀꯩꯗꯧꯔꯒꯦ
ꯍꯣꯏ ꯑꯗꯨꯕꯨꯗꯤ ꯃꯣꯏꯅ ꯆꯠꯇ꯭ꯔꯁꯨ ꯑꯩꯅ ꯀꯥꯡ ꯅꯨꯃꯤꯠꯂꯥ ꯁꯟꯗꯦ ꯅꯨꯃꯤꯠꯂꯥ ꯑꯝꯇꯗꯤ ꯄꯨꯕꯤꯔꯨꯁꯤ ꯁꯤꯦꯅꯕꯨꯗꯤ ꯍꯥꯏꯅꯔꯝꯕꯅꯦꯕ
ꯑꯥ
ꯑꯗꯣ ꯃꯣꯏꯅ ꯄ꯭ꯔꯣꯒꯥꯝꯗꯣ ꯇꯧꯔꯛꯑꯕꯅꯤꯅ ꯑꯗꯣ ꯆꯥꯛ ꯏꯁꯤꯡ ꯄꯨꯔꯒ ꯆꯠꯇꯣꯏꯃꯤꯅꯅꯦ
ꯎꯝ
ꯌꯥꯝ ꯉꯟꯅ ꯆꯠꯄꯗꯨ ꯀꯥꯟꯅꯗꯦ ꯀꯥꯟꯅꯗꯦ ꯍꯥꯕꯗꯤ ꯎꯝ ꯏꯁꯤꯡꯗꯣ ꯐꯖꯅ ꯊꯣꯡ ꯊꯥꯛꯑꯒꯀꯣ ꯄꯨꯡ ꯃꯥꯄꯜ ꯑꯗꯨꯋꯥꯏꯗ ꯆꯠꯄꯅ ꯐꯩꯌꯦꯕ
ꯌꯥꯌꯦꯦ
ꯑꯗꯩ ꯃꯤꯒꯤ ꯉꯟꯃꯜꯂꯁꯨ ꯃꯤꯒꯤ ꯀꯩꯅꯣ ꯊꯣꯡ ꯍꯥꯡꯉꯝꯃꯣꯏ ꯂꯥꯏ ꯂꯥꯏ ꯈꯨꯔꯨꯝꯐꯝꯒꯨꯝꯕ ꯅꯠꯇꯕꯅꯤꯅꯕ
ꯍꯣꯏ
ꯄꯨꯡ ꯃꯥꯄꯜꯗꯒꯤꯁꯦ ꯃꯤꯒꯤ ꯀꯩꯅꯣ ꯇꯥꯏꯃꯤꯡꯅꯤꯗꯅ ꯑꯗꯨꯅ ꯃꯥꯄꯜꯗꯒꯤ ꯑꯗꯨꯃꯥꯏꯅ ꯆꯥꯛ ꯏꯁꯤꯡꯗꯣ ꯒ꯭ꯌꯥꯟ ꯇꯥꯅ ꯂꯣꯏꯁꯤꯜꯂꯒ ꯆꯠꯄꯅ ꯐꯩ ꯑꯌꯨꯛ ꯍꯣꯕꯦ ꯍꯣꯕꯦ ꯇꯧꯔꯒ ꯆꯠꯄꯗꯣ ꯆꯔꯥꯡ ꯈꯣꯏꯔꯥꯡ ꯂꯩꯌꯦꯕ ꯎ ꯎ
ꯌꯥꯏꯌꯦ ꯑꯗꯨꯃꯥꯏꯅ ꯇꯧꯔꯒ ꯆꯥꯛ ꯏꯁꯤꯡꯗꯣ ꯂꯣꯏꯁꯤꯜꯂꯒ ꯄꯨꯡ ꯂꯣꯏ ꯂꯣꯏꯁꯤꯜꯂꯒ ꯄꯨꯡ ꯃꯥꯄꯟ ꯃꯈꯥꯏ ꯑꯋꯥꯏ ꯊꯣꯛꯈꯤ ꯌꯥꯏꯔꯦ ꯀꯩꯅꯣ
ꯍꯣꯏ ꯏꯟꯅꯦꯦꯟꯗꯨꯅ ꯒ꯭ꯌꯥꯟ ꯇꯥ ꯂꯣꯏꯁꯤꯜꯂꯒ ꯍꯜꯂꯛꯄꯅ ꯍꯜꯂꯛꯄꯩ ꯊꯣꯛꯄ ꯇꯥꯔꯦꯅꯦ
ꯍꯣꯏ
ꯅꯣꯡ ꯐꯥꯗꯣꯛꯁꯨ ꯌꯨꯝꯗ ꯂꯩꯕ ꯃꯤꯈꯩꯅ ꯑꯃꯨꯛ ꯂꯥꯡꯖꯔꯝꯗ꯭ꯔꯅꯤꯒ ꯇꯧꯔꯒꯦ
ꯅꯨꯡꯇꯤꯒꯤ ꯆꯠꯄꯁꯨ ꯅꯠꯇꯕꯁꯤꯕꯨ ꯑꯩꯈꯣꯏꯅ
ꯑ ꯑꯩꯈꯣꯏꯗꯤ ꯑꯉꯥꯡ ꯑꯍꯨꯝ ꯇꯥꯗꯧꯔꯤꯅꯦ ꯅꯣꯏꯗꯤ ꯑꯉꯥꯡ ꯀꯌꯥꯅꯣ ꯅꯆꯥ ꯅꯨꯄꯤ ꯑꯅꯤꯃ
ꯏꯆꯥꯅꯨꯄꯤ ꯑꯅꯤꯒ ꯏꯅꯥꯎꯅꯨꯄꯥꯒ ꯃꯣꯏ ꯑꯍꯨꯝ ꯑꯣꯏꯗꯧ ꯃꯥꯜꯂꯦ ꯑꯩꯁꯨ
ꯂꯩꯩꯁꯥꯕꯤꯈ ꯌꯥꯎꯅꯤ ꯌꯥꯎꯔꯦ ꯍꯥꯏꯕ꯭ꯔꯥ
ꯂꯩꯩꯁꯥꯕꯤꯈꯩꯗꯤ ꯄꯥꯎ ꯐꯥꯎꯅꯗꯌꯦ
ꯑꯣ
ꯂꯩꯁꯥꯕꯤꯕꯨ ꯌꯥꯎꯕꯤꯅꯕ ꯂꯩꯇꯦꯗ ꯂꯩꯁꯥꯕꯤ ꯀꯅꯥꯅꯣ ꯌꯥꯎꯕꯤꯗꯣꯏꯁꯦ
ꯃꯣꯏ ꯑꯅꯤ ꯑꯍꯨꯝ ꯂꯩꯕꯗꯣ ꯌꯥꯎꯒꯦꯒ ꯍꯥꯏꯗꯗꯤ ꯌꯥꯔ ꯂꯥꯛꯂꯦꯝꯦꯝꯕꯤ ꯁꯟꯗꯦꯁꯨꯝ ꯂꯝꯣꯡꯆꯠꯄ꯭ꯔꯥ
ꯆꯠꯂꯦ ꯁꯟꯗꯦꯗꯤ ꯃꯣꯏ ꯁꯟꯗꯦꯅꯤ ꯈ꯭ꯋꯥꯏ ꯃꯔꯨ ꯑꯣꯏꯔꯤꯁꯦ
ꯑꯣ ꯁꯟꯗꯦꯅꯦꯕ ꯄꯣꯛ ꯈ꯭ꯋꯥꯏ ꯁꯤꯠꯂꯤꯁꯦ
ꯑꯥ
ꯑ ꯍꯣꯏ ꯑꯗꯨꯃꯥꯏꯅ ꯑꯩꯈꯣꯏꯒꯤ ꯀꯪꯂꯥꯗ ꯍꯥꯟꯅ ꯆꯪꯉꯒ ꯀꯩꯅꯣ ꯇꯧꯒꯦ ꯎꯝ ꯑꯇꯩ ꯑꯗꯨ ꯃꯐꯝꯗꯗꯤ ꯃꯤꯒꯤ ꯂꯥꯏ ꯃꯐꯝꯅꯤꯅ ꯆꯥꯛ ꯏꯁꯤꯡ ꯆꯥꯕ
ꯍꯣꯏ
ꯑꯗꯨꯅ ꯑꯗꯨꯗ ꯍꯥꯟꯅ ꯆꯪꯉꯒ ꯊꯣꯛꯂꯛꯑꯒ ꯑꯇꯣꯞꯄ ꯃꯐꯝ ꯑꯃꯅꯤ ꯆꯠꯂꯨꯁꯦ ꯍꯥꯏꯕꯅꯤ
ꯑꯗꯨꯅꯦ ꯀꯗꯥꯏ ꯑꯁꯤꯒꯤ ꯅꯝꯕꯣꯜꯒꯤ ꯎꯝ ꯎꯝ ꯑꯗꯨꯒꯤ ꯀꯩꯅꯣꯒꯤ ꯊꯝꯕꯥꯜ ꯍꯧꯋꯦ ꯍꯥꯏꯕꯗꯣ ꯑꯗꯨ ꯊꯝꯕꯥꯜꯗꯨꯗꯤ ꯌꯥꯝ ꯐꯖꯩ ꯍꯥꯏꯌꯦ
ꯑꯗꯨꯗ ꯃꯤ ꯍꯧꯖꯤꯛ ꯊꯝꯕꯥꯜ ꯊꯧꯣꯔꯣ ꯊꯝꯕꯥꯜ ꯊꯝꯕꯥꯜ ꯊꯝꯆꯦꯠ ꯃꯇꯝꯅꯤ ꯪꯉ ꯌꯥꯏ ꯀꯩꯅꯣ ꯉꯍꯥꯛ
ꯎꯝ ꯑꯗꯨꯗꯣ ꯃꯣꯏꯒꯤ ꯆꯠꯇ꯭ꯔꯤꯌꯦ ꯑꯗꯨ ꯃꯤꯅ ꯁꯨꯝ ꯍꯥꯏꯅꯕꯗꯅꯦ ꯌꯥꯝ ꯐꯖꯩ ꯑꯗ ꯃꯣꯏ ꯂꯩꯔꯤꯕ ꯚꯣꯂꯟꯇꯤꯌꯥꯔꯁꯤꯡꯗꯨꯅ ꯑꯉꯥꯡ ꯅꯨꯕꯤꯁꯤꯡꯁꯦ ꯃꯈꯨꯠ ꯊꯝꯃ ꯈꯣꯠꯂꯒ ꯍꯥꯏꯗꯤ ꯂꯥꯟꯊꯣꯛꯄ ꯉꯝꯗꯕ ꯊꯝꯕꯥꯜ ꯍꯧꯔꯤꯗꯨꯒꯤ ꯃꯌꯥꯏꯗ ꯋꯥ ꯊꯥꯔꯒ ꯂꯥꯜꯂꯦ ꯍꯥꯏꯌꯦꯕꯀꯣ ꯀꯣ ꯑꯗꯨ ꯃꯣꯏꯅ ꯇꯧꯔꯒ ꯒ ꯂꯥꯟꯕꯤꯗꯅ ꯈꯣꯠꯄꯤꯗꯅ ꯃꯈꯨꯠꯀ ꯁꯝꯗꯅ ꯈꯣꯠꯇꯅ ꯑꯗꯨꯃꯥꯏꯅ ꯇꯧꯔꯒ ꯂꯥꯟꯊꯣꯛꯄꯤ ꯀꯥꯏ
ꯑꯣ ꯑꯗꯨꯅꯦ ꯃꯤꯗꯤ ꯌꯥꯝ ꯆꯠꯅꯔꯦ ꯑꯩꯈꯣꯏꯗꯤ ꯑꯝꯛꯇ ꯆꯠꯇ꯭ꯔꯤꯕ
ꯃꯤꯅ ꯄꯪꯆꯠꯇ ꯆꯠꯂꯤ ꯑꯩꯈꯣꯏꯅ ꯊꯕꯛ ꯍꯣꯠꯅ ꯂꯩꯔꯦ
ꯍꯗ ꯑꯋꯣꯏꯕ ꯃꯤꯅ ꯄꯪꯆꯥꯠꯇ ꯆꯠꯂꯤ ꯑꯩꯈꯣꯏꯅ ꯅꯨꯡꯉ ꯇꯥꯕ ꯌꯣꯟꯕꯗ ꯃꯇꯝꯁꯦ ꯂꯣꯏꯔꯦ ꯒ꯭ꯌꯥꯟ ꯇꯥꯔꯗꯤ ꯁꯨꯃꯥꯏ ꯁꯨꯝ ꯂꯣꯏꯗꯣꯏ ꯈꯪꯗꯦ
ꯑꯩꯈꯣꯏꯅ ꯌꯨꯝꯒꯤ ꯊꯕꯛ ꯍꯣꯠꯅ ꯂꯩꯔꯦ
ꯁꯤꯕꯥꯄꯦꯟꯕꯤꯗ꯭ꯔꯤꯅꯤ
ꯇꯧꯕꯤꯒ ꯇꯧꯕꯤꯗꯤꯒ ꯀꯔꯤ ꯃꯊꯦꯜ ꯆꯥꯔꯕ ꯉꯁꯤꯗꯤ
ꯉꯁꯤꯁꯦ ꯍꯋꯥꯏ ꯊꯣꯡꯉꯦ
ꯀꯩꯅꯣ ꯇꯧꯕ꯭ꯔꯣ ꯆꯠꯄꯗꯣ ꯀꯩꯀꯩ ꯏꯟꯁꯥꯡ ꯄꯨꯁꯦ ꯑꯩꯅꯣ
ꯈꯪꯗꯦꯌꯦ ꯑꯗꯨꯗ ꯑꯝꯇ ꯄꯥꯎ ꯑꯝꯇ ꯐꯥꯎꯅꯔꯒ ꯀꯅꯥꯅ ꯀꯩ ꯊꯣꯡꯕ ꯑꯇꯦ ꯑꯩꯅ ꯀꯩ ꯊꯣꯡꯉꯨꯒꯦ ꯅꯣꯏꯅ ꯅꯪ ꯅꯪꯅ ꯀꯩ ꯊꯣꯉꯛꯀꯗꯣꯏꯅꯣ ꯃꯥꯅ ꯀꯩ ꯊꯣꯉꯛꯀꯗꯣꯏꯅꯣꯗꯣ ꯑꯗꯨ ꯄꯥꯎꯗꯣ ꯐꯥꯎꯅ ꯑꯗꯨꯗꯤ ꯆꯞ ꯃꯥꯟꯅꯅ ꯊꯣꯡꯖꯤꯟꯅꯔꯗꯤ
ꯍꯣꯏ ꯃꯈꯜ ꯃꯈꯜ ꯃꯊꯦꯜ ꯃꯊꯦꯛ ꯑꯗꯨ ꯅꯠꯇ꯭ꯔꯒꯅ ꯑꯃꯗ ꯄꯨꯂꯞ ꯁꯤꯟꯅꯔꯒ ꯏꯟꯉꯥꯡ ꯈꯔ
ꯑꯗꯣ ꯑꯩꯈꯣꯏꯅ ꯑꯩꯈꯣꯏꯅ ꯈꯔ ꯂꯨꯄꯥ ꯌꯥꯡꯈꯩ ꯌꯥꯡꯈꯩ ꯆꯥꯝꯃ ꯆꯥꯝꯃ ꯑꯗꯨꯃꯥꯏꯅ ꯈꯥꯏꯅꯔꯒ ꯑꯦ ꯉꯥ ꯀꯦꯖꯤ ꯑꯁꯨꯛ ꯂꯧꯔꯁꯤ ꯌꯦꯟ ꯀꯦꯖꯤ ꯑꯁꯨꯛ ꯂꯧꯔꯁꯤꯦꯅ ꯇꯧꯔꯒ ꯑꯗꯨꯃꯥꯏꯅ ꯇꯧꯔꯒ ꯄꯨꯂꯞ ꯊꯣꯡꯕ ꯃ ꯑꯗꯨꯅꯗꯤ ꯐꯥꯗꯧ ꯃꯥꯜꯂꯦ
ꯑꯗꯨꯅꯦ ꯍꯟꯗꯛꯀꯤ ꯏ ꯑꯁꯅꯥꯟ ꯖꯇ꯭ꯔꯥ ꯍꯧꯈꯤꯕꯗꯣ
ꯍꯥꯥ
ꯑꯗꯨꯗ ꯆꯠꯁꯦꯅ ꯇꯧꯅꯔꯝꯕꯁꯨ ꯐꯔ ꯑꯗꯨꯝ ꯇꯥꯔꯕ
ꯑꯣ
ꯌꯥꯎꯁꯪꯒꯥꯇꯤ ꯌꯨꯝ ꯆꯠꯂꯨꯗ꯭ꯔꯕꯣ ꯀꯃꯥꯏꯅ ꯇꯧ ꯌꯥꯎꯁꯪ ꯅꯨꯡꯉꯥꯏꯕ꯭ꯔꯣ
ꯌꯥꯎꯁꯪ ꯑꯗꯨꯝ ꯅꯨꯡꯉꯥꯏꯈꯤ ꯌꯨꯝꯗꯗꯤ ꯆꯠꯇ꯭ꯔꯦ ꯑꯩꯈꯣꯏ ꯁꯤꯗꯩꯁꯤꯗ ꯑꯣꯏꯅ ꯇꯧꯔꯦ ꯑꯗꯨꯝ ꯅꯨꯡꯉꯥꯏꯈꯤ ꯍꯥꯏꯗꯤ ꯏꯁꯄꯣꯔꯠꯁꯇꯣ ꯑꯗꯨꯝ ꯁꯤꯗꯩꯁꯤꯗ ꯑꯗꯨꯝ ꯅꯨꯡꯉꯥꯏꯅ ꯑꯗꯨꯝ ꯇꯧꯔꯕꯝꯅꯤꯅ ꯍꯧꯖꯤꯛꯇꯤ ꯏꯄꯥꯝꯁꯦ ꯃꯤꯒꯤ ꯑꯣꯏꯈ꯭ꯔꯕꯅꯤꯅ
ꯆꯠꯅꯤꯡꯗ꯭ꯔꯦꯕ ꯌꯨꯝ ꯑꯁꯦꯡꯕꯗ ꯂꯩꯔꯕꯃꯤꯅ
ꯑꯥꯎ
ꯈꯜꯂꯛꯑꯒ ꯅꯤꯉꯣꯜ ꯆꯥꯛꯀꯧꯕ ꯑꯃꯨꯛ ꯌꯧꯁꯤꯜꯂꯛꯑꯅꯤ
ꯌꯧꯁꯤꯜꯂꯛꯑꯅꯤ
ꯁꯤꯗꯩꯁꯤꯗ ꯆꯩꯔꯥꯎꯕꯒꯤ ꯄꯣꯠ ꯆꯩ ꯂꯥꯡꯉꯕꯒꯤꯇ ꯉꯥꯏꯔꯤ ꯆꯀꯥꯎꯕ ꯑꯃ ꯌꯧꯁꯤꯂꯥ ꯑꯗꯒꯤ ꯄꯨꯅꯕ ꯑꯃꯨꯛ ꯂꯥꯡꯅꯔꯛꯑꯅꯤ ꯄꯤꯅꯕ ꯑꯃꯨꯛ ꯂꯥꯡꯅꯔꯛꯑꯅꯤ ꯀꯨꯝꯍꯩꯁꯤ ꯁꯨꯡ ꯋꯥꯔꯦ ꯋꯥꯠꯇꯦ ꯑꯗꯨꯅꯤꯅ
ꯋꯥꯇꯌꯦ ꯍꯧꯖꯤꯛ ꯀꯩꯅꯣ ꯌꯧꯁꯤꯜꯂꯛꯑꯅꯤ ꯀꯥꯡ ꯂꯣꯏꯔꯕꯅꯤꯅ ꯀ꯭ꯔꯤꯁꯅ ꯖꯔꯃꯒꯁꯦ ꯈꯪꯉꯔꯣꯏꯗ ꯑꯉꯥꯡꯁꯤꯡꯁꯦ
ꯈꯪꯉꯔ ꯀ ꯈꯪꯗ꯭ꯔꯦ ꯅꯍꯥꯟꯋꯥꯏꯒꯤ ꯃꯤ ꯃꯌꯥꯝ ꯃꯌꯥꯝ ꯆꯠꯅꯔꯝꯕꯗꯨꯗꯣ ꯆꯠꯇ꯭ꯔꯦꯕ ꯀꯩꯁꯨ
ꯑꯥꯎ
ꯀꯣꯟꯗ ꯀꯩꯗꯒ ꯈꯔ ꯆꯠꯅꯔꯝꯒꯗ꯭ꯔꯥ ꯑꯩꯈꯣꯏꯁꯨ ꯑꯗꯨꯝ ꯊꯕꯛꯅ ꯍꯦꯟꯕꯅꯤꯅ ꯀꯩꯁꯨ ꯑꯗꯨꯒꯤ ꯄꯣꯠꯇꯨꯗꯤ ꯂꯥꯝꯁꯤꯜꯂꯨꯗ꯭ꯔꯦ
ꯂꯩꯁꯥꯕꯤ ꯄꯥꯈꯪꯗꯤ ꯈꯔ ꯅꯤꯡꯁꯤꯡꯅꯔꯝꯒꯗ꯭ꯔꯥ
ꯂꯩꯁꯥꯕꯤ ꯄꯥꯈꯪꯐꯧꯗ ꯀꯩꯅꯣ ꯇꯧꯔꯝꯃꯔꯣꯏꯗ ꯑꯩꯈꯣꯏꯒꯤ ꯍꯧꯖꯤꯛꯇꯤ ꯒꯥꯔꯗꯦꯟ ꯑꯗꯒꯤ ꯑꯗꯨ ꯑꯗꯨ ꯑꯅ ꯃꯌꯥꯝ ꯌꯥꯝ ꯊꯣꯛꯂꯛꯑꯕꯅꯤꯅ ꯑꯗꯨꯗ ꯑꯣꯏꯅ ꯂꯣꯏꯃꯛ
ꯀꯨꯝꯍꯩ ꯗꯔꯀꯥꯔ ꯑꯣꯏꯗ꯭ꯔꯦꯕ
ꯑꯥꯎ
ꯄ ꯄꯨ ꯄꯨꯂꯒ ꯑꯗꯨꯝ ꯀꯔꯕꯦ ꯌꯥꯔ
ꯑꯍꯍ
ꯈꯪꯗꯦ ꯑꯩꯁꯦ ꯂꯣꯛꯁꯦ ꯈꯔꯔꯁꯨ ꯇꯧꯋꯦ ꯀꯣꯛ ꯆꯠꯄꯁꯤꯕꯨ ꯇꯥꯏꯃꯤꯡꯁꯦ ꯂꯣꯛ ꯊꯨꯡ ꯐꯥꯔꯗꯤ ꯈꯔ ꯐꯅꯤ ꯅꯟꯗꯛ ꯅꯣꯡ ꯅꯤꯅꯤꯁꯦ ꯈꯪꯇꯧ ꯇꯧꯁꯤꯜꯂꯛꯏꯅꯦꯃꯤ ꯈꯪꯅꯥꯥꯎꯁꯦ ꯅꯨꯡꯉꯥꯏꯇꯕꯤ
ꯍꯧꯖꯤꯛꯁꯦ ꯂꯣꯛ ꯌꯥꯝ ꯇꯧꯅꯩꯌꯦ
ꯑꯥꯎ ꯅꯣꯡ ꯈ ꯈ ꯆꯨꯕꯁꯦ
ꯎꯝ
ꯁ꯭ꯀꯨꯜ ꯆꯠꯂꯤꯃꯤꯦꯟꯗ ꯁꯤꯁꯨ ꯆꯤꯐꯦꯠ ꯆꯤꯐꯦꯠ ꯅꯣꯡ ꯅꯪꯕꯗ ꯑꯗꯨꯝ ꯅꯥꯔꯛꯇꯣꯏꯅꯤ
ꯂꯅꯥꯔꯛꯀꯗꯣꯏꯅꯦ
ꯅꯣꯡꯒꯤꯕꯨ ꯑꯃꯨꯛ ꯆꯨꯔꯛꯑꯕ ꯀꯩꯅꯣꯝ ꯇꯧꯔꯦꯅ ꯅꯣꯏꯔꯣꯝꯗꯗꯤ ꯆꯨꯕ꯭ꯔꯥ
ꯇ꯭ꯨꯏ ꯌꯥꯝ ꯀꯟꯅ ꯆꯨꯕꯗꯤ ꯅꯠꯇꯦ ꯈꯤꯇꯪ ꯈꯤꯇꯪ ꯈꯤꯛꯄ ꯍꯧꯔꯛꯑꯦ
ꯄꯁꯥꯋꯥꯏꯗꯤ ꯈꯔ ꯀꯟ ꯆꯨꯔꯝꯃꯤꯅꯦ
ꯉꯁꯥꯏ ꯄꯨꯡ ꯑꯃ ꯃꯈꯥꯏꯒꯤ ꯑꯗꯨꯋꯥꯏꯗꯨꯗ ꯅꯣꯡ ꯀꯜꯂꯦ
ꯍꯣꯏ ꯍꯣꯏ ꯐꯔꯦ ꯐꯔꯦ ꯑꯗꯨꯗꯤ ꯍꯌꯦꯡ ꯆꯠꯄꯒꯤ ꯇꯥꯏꯃꯤꯡꯗꯣ ꯑꯗꯨꯗ ꯑ ꯑꯩꯈꯣꯏ ꯏꯔꯥꯏ ꯅꯨꯃꯤꯠꯇ ꯄꯨꯟꯕꯗꯣ ꯑꯗꯨꯗ ꯈꯟꯅꯔꯁꯦ
ꯍꯣꯏ
ꯇꯧꯕꯅꯣ ꯑꯗꯣ ꯑꯗꯨ ꯊꯦꯡꯅꯔꯒ ꯃꯌꯥꯝ ꯄꯨꯟꯗꯣꯏꯃꯤꯅ
ꯑꯥꯎ
ꯍꯣꯏ ꯍꯣꯏ ꯑꯗꯨꯗꯤ ꯊꯝꯃꯒꯦ
ꯑ